ꯍꯜꯂꯣ
ꯍꯂꯣ ꯇꯕꯔꯣ ꯇꯥꯏ ꯑꯦ ꯅꯨꯡꯉꯥꯏꯔꯤꯕꯣ ꯕꯗꯔ ꯍꯥ
ꯑꯩ ꯈꯪꯕꯤꯔꯤꯕꯣ
ꯈꯪꯉꯤ ꯈꯪꯉꯤ
ꯑꯣ ꯍꯥꯏꯁ ꯃꯁꯤ ꯉꯔꯥꯡ ꯊꯦꯡꯅꯈꯤꯕ ꯃꯥꯜꯂꯤ ꯀꯣꯂꯦꯖ ꯂꫭꯏꯕꯗꯣ ꯅꯠꯇ꯭ꯔꯣ
ꯈꯪꯗꯦ
ꯑꯣ ꯋꯥ ꯂꯣꯠꯂꯦ
ꯈꯪꯅꯕ꯭ꯔꯣ ꯑꯩꯒꯤ ꯑꯣꯖꯥ ꯑꯩꯒꯤ ꯑꯣꯖꯥꯅꯤꯅꯦ ꯅꯪꯗꯤ ꯑꯃꯨꯛ ꯀꯥꯎꯔꯕꯅꯦ
ꯑꯣ ꯉꯉꯔꯥꯡ ꯑꯣꯖꯥꯒ ꯑꯣꯏꯅꯈ꯭ꯔꯕꯣ ꯍꯥꯏꯁꯦꯕꯣ
ꯍꯣꯏ
ꯅꯨꯡꯉꯥꯏꯔꯤꯕꯣꯏ ꯁꯥꯇ꯭ꯔ ꯑꯗꯨꯗꯤ ꯏꯁ꯭ꯇꯨꯗꯦꯟ ꯃꯥꯏ ꯃꯥꯏ ꯗꯤꯌꯔ ꯏꯁ꯭ꯇꯨꯗꯦꯟ ꯅꯨꯡꯉꯥꯏꯔꯤꯕꯣ
ꯅꯨꯡꯉꯥꯏꯔꯤ ꯅꯨꯡꯉꯥꯏꯔꯤ ꯅꯣꯏ ꯅꯪꯗꯤ ꯕ꯭ꯔꯗꯔ
ꯑꯣꯖꯥꯖꯤ ꯍꯥꯏꯒ ꯕ꯭ꯔꯙꯔꯕꯨꯁꯨ ꯑꯃ ꯀꯧꯕ
ꯀꯔꯤ ꯀꯧ ꯍꯥꯏꯕ꯭ꯔꯥ
ꯁꯥꯔ ꯍꯥꯏꯗꯧ ꯅꯠꯇ꯭ꯔꯅꯦ ꯑꯣꯖꯥ ꯑꯣꯏꯔꯗꯤ
ꯁꯥꯔ ꯀꯧꯒꯦ ꯑꯗꯨꯗꯤ ꯎ ꯁꯥꯔ ꯁꫭꯏꯔꯦ ꯁꫭꯏꯔꯦ ꯑꯣꯖꯥꯕꯨꯨ ꯌꯥꯝ ꯁꯣꯏꯕꯤꯈ꯭ꯔꯦ
ꯎꯝ ꯑꯩ ꯀꯩꯁꯨ ꯀꯩꯝꯇ ꯈꯟꯖꯗꯦꯀꯣ
ꯀꯔꯤ ꯇꯧꯔꯤꯒꯦ ꯑꯣꯖꯥ
ꯑꯣꯖꯥꯁꯦ ꯁꯨꯝ ꯑꯉꯥꯡ ꯃꯌꯥꯝ ꯂꯥꯛꯎꯕꯒꯤ ꯋꯥꯗꯅ ꯑꯆꯥꯄꯣꯠ ꯆꯥꯔꯝꯕꯅꯦ ꯁꯤꯁꯇꯔꯗꯤ ꯑꯣ ꯃꯥꯏꯖ ꯏꯁꯇꯨꯗꯦꯟꯗꯤ
ꯑꯩ ꯑꯩꯁꯨ ꯑꯗꯨꯝ ꯄꯣꯝꯂꯒ ꯂꯩꯗ ꯍꯧꯖꯤꯛ ꯃꯤ ꯑꯃꯅ ꯀꯣꯜ ꯇꯧꯕꯤꯔꯛꯄꯒꯤꯀꯣ
ꯍꯥꯥ
ꯃꯤ ꯑꯃꯅ ꯀꯣꯜ ꯇꯧꯕꯤꯔꯛꯄꯒꯤ ꯑꯩꯁꯨ ꯀꯣꯜ ꯇꯧꯔꯒ ꯑꯗꯨꯝ
ꯑꯣ ꯃꯤ ꯑꯃꯅ ꯀꯣꯜ ꯇꯧꯔꯛꯄꯒꯤ ꯍꯔꯥꯎꯕ ꯐꯣꯡꯗꯣꯛꯑꯝꯕꯅꯦꯕꯀꯣ
ꯍꯣꯏ
ꯌꯥꯏ ꯌꯥꯏ ꯀꯥꯏꯗꯦ ꯉꯁꯤꯁꯤꯕꯨ ꯀꯃꯥꯏꯅ ꯏꯁ꯭ꯄꯦꯟ ꯇꯧꯒꯦ ꯅꯨꯃꯤꯠꯁꯤꯕꯨ ꯉꯁꯤꯒꯤ
ꯉꯁꯤꯗꯤ ꯑꯗꯨꯝ ꯅꯣꯔꯃꯦꯜꯅꯤꯗ ꯀ꯭ꯂꯥꯁ ꯈꯛꯇ ꯂꯩꯇꯕ ꯑꯣꯖꯥ ꯅꯪꯗꯕꯒꯤ
ꯑꯣ
ꯎꯝ ꯅꯪꯒꯤ
ꯑꯩꯁꯨ ꯉꯁꯤ ꯀꯩꯁꯨ ꯀꯣꯏꯗꯣꯛꯄ ꯇꯧꯗꯣꯏꯁꯤꯆ ꯑꯗꯨꯝ ꯊꯕꯛ ꯃꯆꯥ ꯑꯃꯆꯥꯊꯣꯛꯎꯔꯦ
ꯎꯝ
ꯑꯗꯨꯗ ꯄꯣꯊꯥꯔꯝꯃꯤꯅꯦ ꯀꯩ ꯃꯊꯦꯜ ꯇꯧꯔꯒꯦ ꯉꯁꯤꯗꯤ
ꯈꯪꯗꯦꯕꯣ ꯍꯧꯖꯤꯛ ꯑꯩꯆꯦꯅ ꯊꯣꯡꯗꯦ ꯇꯧꯔꯝꯃꯦ
ꯅꯪ ꯌꯥꯝꯅꯨꯡꯉꯥꯏꯔꯝ ꯅꯧ ꯃꯥꯜꯂꯦ ꯅꯣꯏ ꯆꯦꯅ ꯂꯣꯏ ꯇꯧꯔꯝꯗꯧ ꯃꯥꯜꯂꯦ ꯊꯕꯛꯦ
ꯍꯣꯏ ꯅꯨꯡꯉꯥꯏꯌꯦ
ꯉꯁꯤ ꯀ꯭ꯂꯥꯁ ꯑꯩꯠꯇꯗꯤ ꯀꯩ ꯂꯩꯒꯦ ꯏꯔꯥꯛ ꯑꯒꯅꯨꯒꯤꯔꯣ ꯀꯩ ꯀꯩ ꯂꯩꯒꯦ ꯉꯁꯤꯁꯤꯕꯨ
ꯑꯗꯨꯝ ꯄꯥꯔ ꯀꯩꯀꯩ ꯇꯧꯔꯒ ꯐꯣꯟ ꯌꯦꯡꯔꯒ ꯀꯁꯨ
ꯑꯣ
ꯗꯨꯛꯄ ꯇꯧꯗꯦꯗ
ꯑꯩꯅ ꯍꯥꯏꯕꯗꯩ ꯅꯪ ꯂꯥꯏꯛ ꯄꯥꯔꯕꫭꯏꯔꯦ ꯌꯥꯝ ꯐꯩ ꯌꯥꯝ ꯐꯩ ꯑꯗꯨꯗꯤ
ꯇꯥꯕ ꯅꯨꯡꯉꯥꯏꯕ꯭ꯔꯣ
ꯅꯨꯡꯉꯥꯏꯌꯦ
ꯁꯠ ꯇꯔꯥ ꯂꯩꯔꯤꯛ ꯄꯥꯔꯦ ꯍꯥꯏꯕ ꯇꯥꯕꯒꯤ ꯅꯨꯡꯉꯥꯏꯕ ꯃꯥꯜꯂꯦ
ꯑꯣ ꯅꯪ ꯒꯨꯗ ꯒꯨꯗ ꯑꯣꯏꯕ ꯑꯣ ꯒꯨꯗ ꯑꯣꯏꯔꯛꯑꯦꯕ ꯑꯩꯅ ꯍꯥꯏꯕꯗꯒꯤ ꯌꯥꯝ ꯐꯔꯦ ꯌꯥꯝ ꯐꯔꯦ ꯑꯗꯨꯗꯤ
ꯑ ꯊꯦꯡꯀ ꯌꯨ ꯊꯦꯡꯀ꯭ꯌꯨ
ꯌꯥꯝ ꯊꯨꯅ ꯊꯕꯛ ꯈꯟꯕ ꯑꯣꯏꯔꯣꯀꯣ ꯑꯗꯨꯒ ꯑꯣꯖꯥ ꯑꯣꯖꯥꯕꯨ ꯑꯃꯨꯛ ꯊꯦꯡ ꯇꯧꯕ ꯂꯥꯛꯑꯣꯀꯣ
ꯍꯣꯏ ꯌꯥꯏꯌꯦ ꯑꯥꯗꯨꯁꯨꯝ
ꯌꯥꯕꯅꯤ ꯌꯥꯕꯅꯤ ꯌꯥꯒꯗ ꯌꯥꯒꯗꯕ ꯉꯥꯛꯇ ꯍꯥꯏꯅꯒꯗꯧꯕꯅꯤ ꯌꯥꯔꯣꯏꯗꯕꯗꯤ ꯍꯥꯏꯅꯔꯣꯏꯁꯤ
ꯍꯣꯏꯅꯤ ꯆꯨꯝꯃꯤꯅꯦ ꯑꯣꯖꯥꯅ ꯍꯩꯕꯁꯦ
ꯑꯣꯖꯥꯗꯤ ꯂꯣꯏꯅ ꯈꯪꯗ꯭ꯔꯥ ꯑ ꯑꯗꯨꯅꯦꯕ
ꯅꯣꯏꯗꯤ ꯒ꯭ꯔꯤ ꯃꯊꯦꯜ ꯃꯊꯦꯜ ꯇꯧꯔꯒ ꯂꯩꯕ꯭ꯔꯣꯏ
ꯁꯦ ꯁꯧꯒ꯭ꯔꯤ ꯆꯥꯗꯧꯕ ꯃꯥꯜꯂꯦ ꯅꯨꯡꯗꯥꯡꯁꯤꯅ ꯀꯣ
ꯑꯣ ꯑꯥꯎꯕꯅꯤ
ꯍꯥꯎꯏ ꯍꯥꯎꯏ ꯁꯤꯁꯇꯔ ꯁꯧꯕꯤ ꯌꯥꯝ ꯆꯥꯔꯝꯗꯧ ꯃꯥꯜꯂꯦ ꯍꯥꯎꯕꯅꯤ ꯀꯥꯏꯁꯤꯜꯂꯦ
ꯍꯣꯏ ꯄꯥꯝꯕꯅꯤ ꯎꯝ
ꯉꯁꯤꯒꯤ ꯂꯥꯏꯔꯤꯛ ꯀꯌꯥꯝ ꯄꯥꯊꯔꯒꯦ
ꯑꯁ ꯌꯥꯝ ꯄꯥꯗꯦꯗ
ꯃꯌꯥꯝ ꯃꯌꯥꯝ ꯄꯥꯕ ꯇꯝꯃꯨ ꯀꯩꯅꯣ ꯁꯤꯁꯥꯔ ꯑꯦ ꯁꯣꯏꯔꯦ ꯑꯩ ꯁꯥꯇ꯭ꯔ ꯍꯥꯏꯒꯦ ꯇꯧꯕꯅꯦ ꯁꯣꯏꯕꯅꯤ
ꯁꯤꯁꯇꯔꯁꯨ ꯁꯠꯇ꯭ꯔꯥꯁꯨ ꯌꯥꯌꯦ
ꯑꯣ ꯁꯥꯇ꯭ꯔ ꯍꯦꯛꯇ ꯍꯥꯏꯔꯒꯦ ꯁꯤꯁꯇꯔꯗꯣ ꯈꯔ ꯅꯨꯡꯉꯥꯏꯇꯦ ꯑꯩꯈꯣꯏ ꯃꯥꯅ ꯁꯥꯎꯋꯦ ꯀꯃꯥꯏ ꯍꯥꯏꯒꯅꯨ ꯍꯥꯏ
ꯑꯦꯁ ꯅꯣꯏ ꯃꯥꯁꯦ ꯌꯥꯝ ꯗꯤꯁꯤꯄ꯭ꯂꯤꯟ ꯑꯣꯏꯕ ꯃꯥꯜꯂꯅꯦ
ꯑꯁ ꯌꯥꯝꯇꯤ ꯏꯁꯤꯛ ꯑꯣꯏ ꯀꯩꯅꯣꯅꯤ
ꯑꯗꯨꯅ ꯑꯩ ꯁꯤꯁꯇꯔ ꯀꯧꯔꯔꯣꯏ ꯑꯩ ꯉꯁꯤꯗꯒꯤ ꯃꯥꯥꯏ ꯗꯤꯔꯥ ꯏꯁꯇꯨꯗꯦꯟ ꯍꯥꯏꯔꯒꯦ ꯍꯦꯛꯇ
ꯑꯃꯨꯛꯀ ꯀꯥꯎꯈ꯭ꯔꯕ ꯀꯣꯜ ꯇꯧꯔꯒ
ꯑꯩ ꯀꯥꯎꯔꯣꯏ ꯀꯥꯎꯔ ꯍꯗꯛꯇꯗꯤ ꯀꯥꯎꯔ ꯑꯩ ꯅꯤꯡꯁꯤꯡꯉꯦ
ꯑꯗꯨꯅ ꯑꯩꯒꯤ ꯏꯁꯇꯨꯗꯦꯟꯒꯤ ꯀꯩꯀꯩ ꯑꯋꯥꯠꯄ ꯂꯩꯔꯤꯒꯦ ꯑꯩꯈꯣꯏꯒꯤ ꯃꯥꯏ ꯗꯗꯤꯌꯔ ꯏꯁꯇꯨꯗꯦꯟ
ꯍꯧꯖꯤꯛꯇꯤ ꯂꯩꯇꯗ
ꯑꯣ ꯑꯝꯇ ꯗꯥꯎꯠ ꯂꯩꯇꯦꯀꯣ ꯍꯧꯖꯤꯛꯀꯥꯟ ꯁꯤꯁ ꯅꯣꯏ ꯑꯟꯗꯔꯁꯇꯦꯟ ꯇꯧꯔꯥꯕ ꯅꯠꯇ꯭ꯔꯣ
ꯂꯣꯏꯦ ꯇꯧꯔꯦ
ꯀꯣꯛꯇꯝꯇ ꯆꯪꯗꯕꯩ ꯋꯥꯅꯤ ꯑꯗꯨꯔ
ꯑꯩꯈꯣꯏ ꯑꯣꯖꯥꯗꯤ ꯄꯨꯡ ꯀꯌꯥ ꯄꯨꯡ ꯀꯌꯥ ꯀꯌꯥ ꯄꯥꯕ ꯅꯨꯃꯤꯠꯇ
ꯎꯝ ꯑꯩꯈꯣꯏꯁꯦ ꯍꯧꯖꯤꯛ ꯑꯦꯛꯖꯥꯝ ꯑꯃ ꯂꯣꯏꯈꯤꯕꯒꯤ ꯈꯈꯤꯇꯪ ꯕ꯭ꯔꯦꯛ ꯂꯩꯔꯤ ꯑꯗꯨꯒ ꯀꯔꯤꯌꯥ ꯊꯦꯡꯅꯔꯨꯕꯗꯤ ꯑꯃꯨꯛ ꯈꯔ ꯕ꯭ꯔꯦꯛꯁ ꯑꯃꯨꯛ ꯁꯥꯡꯗꯣꯛꯈ꯭ꯔꯦ
ꯎꯝꯝꯝ
ꯀꯩꯅꯣ ꯇꯧꯒꯦ ꯍꯥꯏꯇꯥꯥꯔꯗꯤ ꯑꯩꯁꯨ ꯍꯥꯟꯅꯗꯤ ꯄꯥꯔꯝꯕꯅꯦꯏ ꯁꯤꯁ ꯑꯋꯥꯔꯁꯤ ꯑꯗꯨꯝ ꯄꯥꯔꯝꯕꯅꯦ ꯅꯣꯡꯃꯗ ꯑꯗꯨꯒ ꯁꯨꯇꯤꯒꯨꯝꯕ ꯂꯩꯔꯒꯅ ꯑꯗꯨꯝ ꯈꯔ ꯌꯥꯝꯅ ꯄꯥꯔꯦ ꯑꯗꯨꯝ ꯁꯚꯦꯟ ꯑꯩꯠꯀꯨꯝꯕ ꯑꯗꯨꯝ ꯄꯥꯏ ꯑꯗꯨꯝ ꯇꯦꯟ ꯑꯋꯥꯔꯁ ꯀꯨꯝꯕ ꯄꯥꯕꯁꯨ ꯑꯗꯨꯝ ꯌꯥꯎꯏ ꯑꯗꯣ ꯍꯧꯖꯤꯛꯀꯥꯟꯗꯤ ꯑꯃꯨꯛ ꯑꯦꯛꯖꯥꯝ ꯂꯣꯏꯈꯤꯕꯒꯤ ꯈꯔ ꯑꯃꯨꯛ ꯔꯤꯂꯦꯛꯁ ꯇꯧꯕꯗꯒꯤ ꯑꯗꯨꯝ ꯈꯔ ꯑꯃꯨꯛ ꯏꯁꯥꯁꯦ ꯑꯃꯨꯛ ꯀꯩ ꯍꯥꯏꯅꯤ
ꯑ
ꯈꯔꯃꯨꯛ ꯁꯥꯡꯊꯈ꯭ꯔꯦ ꯑꯗꯨꯃꯥꯏꯅ ꯑꯣꯏ ꯑꯗꯨꯕꯨ ꯑꯩꯁꯨ ꯀꯩꯅꯣꯁꯦ ꯕꯦꯛꯂꯣꯛꯁꯦ ꯁꯨꯝ ꯌꯥꯝꯟꯖꯂꯛꯀꯗꯩꯗꯤ ꯑꯣꯟꯂꯥꯏꯟꯗ ꯀ꯭ꯂꯥꯁ ꯁꯨꯝꯁꯨ ꯌꯥꯎꯋꯦꯕꯀꯣ
ꯑ
ꯑꯗꯨꯅ ꯀ꯭ꯂꯥꯁꯇꯨ ꯁꯨꯝ ꯍꯥꯏꯗꯤ ꯑꯩ ꯊꯕꯛ ꯆꯠꯄꯒ ꯇꯥꯏꯃꯤꯡꯒꯤ ꯁꯦꯗꯨꯜ ꯑꯣꯏꯅꯕ ꯆꯥꯟꯅꯗꯕꯒꯤ ꯈꯔ ꯕꯦꯛꯂꯣꯛ ꯈꯔ ꯂꯩꯌꯦꯕ ꯀ꯭ꯂꯥꯁ ꯔꯦꯀꯣꯔꯗꯦꯠ ꯚꯗꯤꯑꯣꯗ ꯌꯦꯡꯍꯧꯗꯕ ꯈꯔ ꯂꯩꯕ
ꯑ
ꯑꯗꯨꯒꯤ ꯈꯔ ꯂꯣꯏꯁꯟꯒꯦꯅꯗꯤ ꯍꯧꯖꯤꯛꯁꯦ ꯄ꯭ꯂꯥꯟ ꯇꯧꯔꯤ ꯑꯗꯨ ꯈꯪꯗꯦ ꯀ꯭ꯂꯥꯁꯁꯨ ꯌꯥꯝ ꯁꯥꯡꯉꯦꯕ ꯑꯩꯈꯣꯏꯗꯤ ꯄꯨꯡ ꯄꯨꯡ ꯑꯍꯨꯝ ꯇꯥꯏꯑꯦꯕꯀꯣ ꯀ꯭ꯂꯥꯁ ꯑꯃꯗ
ꯎꯝ ꯅꯪꯅ ꯇꯛꯄ ꯅꯪ
ꯑꯩꯅ ꯅꯨꯅ ꯑꯩꯈꯣꯏꯒꯤ ꯑꯣꯖ ꯑꯩꯈꯣꯏꯗꯤ ꯀꯩꯅꯣꯒꯤꯅꯦꯕ ꯑꯩꯈꯣꯏꯅ ꯑꯃꯨꯛ ꯌꯨ ꯕꯤ ꯑꯦ ꯁꯤꯒꯤ ꯀꯣꯆꯤꯡ ꯌꯥꯎꯕꯅꯦꯕꯀꯣ ꯑꯗꯨꯒꯤ ꯀ꯭ꯂꯥꯁꯁꯨ ꯌꯥꯝ ꯁꯥꯡ ꯁꯥꯡ ꯇꯥꯏꯑꯕ ꯃꯣꯏꯗꯤꯦ ꯄꯨꯡ ꯑꯍꯨꯝ ꯑꯍꯨꯝ ꯇꯥꯏꯑꯦꯕ ꯁꯞꯖꯦꯛ ꯑꯃꯗ
ꯑꯣ
ꯑꯗꯨꯅ ꯑꯗꯨꯒꯤ ꯈꯔ ꯀꯩꯅꯣ ꯇꯧꯋꯤ ꯍꯥꯏꯇꯥꯔꯦ ꯑꯩꯈꯣꯏꯖꯤ ꯍꯧꯖꯤꯛꯀꯥꯟ ꯀꯩꯅꯣꯒ ꯇꯥꯛꯏꯕꯀꯣ ꯐꯤꯖꯤꯑꯣꯒ꯭ꯔꯥꯐꯤ ꯇꯥꯛꯏꯕꯀꯣ ꯇꯦꯟꯖꯒꯔꯕꯤ ꯇꯑꯕ ꯑꯥ ꯍꯤꯃꯥꯂꯌꯥ ꯃꯇꯣꯟꯜꯗꯩꯅ ꯑꯥ ꯏꯟꯗꯤꯔꯥ ꯄꯣꯏꯟꯃꯨꯛꯀꯤ ꯇꯥꯛꯏꯌꯦ ꯍꯧꯖꯤꯛꯁꯤ
ꯑꯣ ꯑꯗꯨꯒꯤꯗꯤ ꯅ ꯅꯪ ꯏꯟꯖꯤꯔꯥ ꯄꯣꯏꯅ ꯏꯟꯖꯤꯔꯤ ꯐꯣꯟ ꯇꯥꯛꯈꯤꯕꯗꯣ
ꯑ ꯆꯪꯉꯣ ꯁꯤꯁꯇꯔ ꯍꯣꯏꯗꯁꯨ ꯑꯩꯈꯣꯏꯁꯨ ꯀꯥꯎꯗꯅꯕ ꯁꯤꯁꯇꯔꯗ ꯍꯥꯏꯗꯣꯛꯍꯧꯔꯤꯅꯦ
ꯎꯝ
ꯅꯣꯂꯦꯖꯇꯗꯤ ꯁꯤꯌꯥꯔ ꯇꯧꯊꯣꯛꯄ ꯃꯥꯡꯖꯕꯅꯤ ꯄꯩꯁꯥꯗꯕꯨ ꯃꯥꯡꯉꯁꯨ ꯑꯦ
ꯍ ꯍ ꯆꯃꯤ
ꯅꯅꯤ ꯅꯣꯂꯦꯖꯇꯤ ꯋꯥꯏꯠ ꯄꯕ ꯌꯥꯗꯕꯅꯤ ꯄꯩꯁꯥꯕꯨꯗꯤ ꯋꯥꯏꯒꯤꯦ ꯐꯪꯕꯅꯤ ꯀꯣ ꯑꯗꯨ ꯁꯤꯁꯇꯔꯁꯨ ꯈꯪꯖꯤꯜꯂꯣ ꯑꯗꯨꯅ ꯌꯥꯔꯤꯃꯈꯩ ꯑꯦꯁ ꯃꯁ ꯑꯦꯁ ꯌꯨ ꯀꯦꯟ ꯁ ꯌꯣꯔ ꯅꯣꯂꯦꯖꯇꯨ ꯁꯝ ꯋꯥꯟ ꯍꯥꯏꯇꯥꯔꯦꯅꯦ ꯀꯣ
ꯍꯣꯏ ꯍꯣꯏ
ꯑꯗꯨꯃꯥꯏꯅ ꯇꯧꯊꯣꯛꯑꯣ ꯑꯗꯨ ꯌꯥꯝ ꯐꯕꯅꯤ ꯐ꯭ꯔꯦꯟꯒꯤ ꯑꯣꯏꯒꯦꯔꯥ ꯑꯃꯒ ꯑꯣꯏꯒꯦꯔꯥ ꯑꯦꯅꯤꯊꯤꯡ ꯅꯪꯒ ꯀ꯭ꯂꯣꯁ ꯑꯃ ꯑꯣꯏꯕ ꯃꯤ ꯑꯃꯗꯀꯣ ꯂꯣꯏꯅ ꯁꯤꯌꯥꯔ ꯇꯧꯊꯣꯛꯑꯣ ꯁꯤꯁꯇꯔꯒꯤꯁꯨ ꯅꯣꯂꯦꯖ ꯍꯦꯟꯅ ꯅꯤꯡꯁꯤꯡꯅꯕ ꯍ ꯇꯥꯔꯅꯦ
ꯍꯣꯏ ꯍꯣꯏ
ꯑꯗꯨꯃꯥꯏꯅ ꯄꯦꯛ ꯇꯧꯕ ꯄ꯭ꯔꯦꯛꯇꯤꯁ ꯁꯤꯁꯇꯔ ꯀꯣ ꯁꯨꯝ ꯑꯩꯒꯤ ꯁꯖꯦꯁꯟ ꯍꯥꯏꯇꯥꯔꯒꯗꯤꯀꯣ ꯑꯗꯨꯃꯥꯏꯅ ꯇꯧꯋ‌ꯣ ꯌꯥꯝ ꯅꯨꯡꯉꯥꯏꯕꯅꯤ ꯍꯥꯏꯇꯥꯔꯦ ꯑꯩꯖꯨ ꯗꯨꯝ ꯃꯔꯨ ꯑꯣꯏꯅ ꯃꯤꯉꯣꯟꯗꯒ ꯀꯩꯅꯣꯒ ꯋꯥꯔꯤ ꯁꯥꯟꯕꯁ‌ꯦ ꯌꯥꯝ ꯅꯨꯡꯉꯥꯏꯌꯦꯕꯀꯣ ꯑꯦꯛꯖꯥꯝꯒꯤ ꯋꯥꯔꯤ ꯁꯥꯟꯅꯕꯁꯤ ꯌꯥꯝ ꯄꯥꯝꯖꯩ ꯍꯥꯏꯇꯥꯔꯦꯅꯦꯀꯣ
ꯑꯥ
ꯑꯦꯛꯖꯥꯝ ꯈꯟꯕ ꯈꯟꯗꯕꯅ ꯑꯃ ꯑꯣꯏꯈ꯭ꯔꯒꯁꯨ ꯑꯦꯛꯖꯥꯝꯒꯤ ꯋꯥꯔꯤ ꯁꯥꯟꯅꯕꯗꯤ ꯌꯥꯝ ꯄꯥꯝꯃꯤ
ꯍꯣꯏ ꯍꯣꯏ
ꯉ‌ꯣꯗꯅ ꯁꯤꯁꯇꯔ ꯑꯩꯅ ꯆꯥꯟꯁ ꯂꯧꯔꯒ ꯃꯌꯥꯝ ꯍꯩꯖꯤꯟꯕꯅꯤꯗ ꯀꯥꯏꯁ
ꯍꯩꯌꯨ ꯍꯩꯌꯨ ꯑꯩꯒꯤꯁꯨ ꯈꯨꯟꯅꯥꯏꯗ ꯑꯗꯨꯝ ꯉꯥꯡꯉꯗꯤ ꯍꯩꯔꯗꯤ
ꯍꯥꯥ
ꯑꯩꯒꯤꯁꯨ ꯀꯅꯥꯌꯦꯕꯠꯅ ꯑꯗꯨꯝ ꯒ꯭ꯔꯦꯔꯥ ꯑꯁꯤ ꯇꯣꯄꯤꯛ ꯉꯥꯡꯂꯗꯤ ꯍꯥꯏꯕꯅꯤ
ꯎꯝ ꯁꯤꯁꯇꯔ ꯍꯣꯏꯗꯤ ꯀꯩꯅꯣ ꯇꯧꯗ꯭ꯔꯣ ꯄꯣꯂꯤꯇꯤꯒꯗꯤ ꯄꯥꯔꯕꯣ
ꯍꯧꯖꯤꯛꯇꯤ ꯑꯩ ꯌꯥꯝ ꯏꯟꯇꯔꯦꯁ ꯂꯩꯇꯦ
ꯅꯃꯤ ꯏ ꯇ꯭ꯔꯦꯁ ꯑꯇꯌꯥ ꯌꯥꯝꯅ ꯑꯗꯨꯗꯤ ꯁꯨꯝ ꯋꯥꯔꯤ ꯁꯥꯕ ꯁꯨꯝ ꯌꯥꯏꯀꯣ ꯁꯤꯒꯤ ꯃꯇꯥꯡꯗꯁꯨ
ꯍꯣꯏ ꯍꯣꯏ ꯅꯪꯅ ꯑꯗꯨꯝ ꯇꯥꯛꯄꯤꯌꯅ
ꯇꯥꯛꯊꯣꯛꯁꯤ ꯉꯥꯏꯗꯅ ꯑꯩꯁꯨ ꯇꯥꯛꯊꯣꯛꯄꯗ ꯀꯩꯁꯨ ꯀꯥꯏꯕ ꯂꯩꯇꯦ ꯂꯣꯏ ꯇꯥꯛꯊꯣꯛꯀꯦ ꯀꯣ
ꯑꯥ
ꯇꯤꯆꯔ ꯀꯩꯅꯣꯍꯣꯏꯗꯗꯤ ꯑꯦꯁ ꯑꯦꯁ ꯁꯤꯒꯤ ꯑꯦꯛꯖꯥꯝꯗꯗꯤ ꯌꯥꯝ ꯀꯨꯞꯅꯗꯤ ꯍꯪꯗꯕꯅꯦ ꯃꯣꯏꯗꯤ ꯑꯥꯔꯇꯤꯀꯜ ꯃꯃꯤꯡꯒꯨꯝꯕ ꯌꯥꯝ ꯍꯪꯉꯤꯗꯅ
ꯎꯝ
ꯑꯗꯨꯒ ꯀꯩꯅꯣ ꯍꯥꯏꯕ ꯑꯃꯁꯨ ꯂꯩꯗꯅ ꯍꯥꯏꯗꯤ ꯀꯣꯟꯁꯇꯤꯇ꯭ꯌꯨꯁꯅꯦꯜ ꯄꯣꯁ ꯍꯥꯏꯕ ꯑꯃ ꯂꯩꯕꯗꯣ ꯁꯤꯁꯇꯔ ꯇꯥꯈ꯭ꯔꯕ ꯌꯥꯎꯁꯨ ꯌꯥꯎꯔꯝꯒꯅꯤ
ꯄ‌ꯣꯁ
ꯑꯥ ꯀꯣꯟꯁꯇꯤꯇ꯭ꯌꯨꯁꯅꯦꯜ ꯄꯣꯁ ꯍꯥꯏꯒꯦꯔꯥ ꯀꯣꯟꯁꯇꯤꯇ꯭ꯌꯨꯁꯅꯦꯜ ꯀ ꯍꯥꯏꯗꯤ ꯑꯩꯈꯣꯏꯒꯤ ꯀꯣꯟꯁꯇꯤꯇ꯭ꯌꯨꯁꯟꯗ ꯌꯥꯎꯖꯕ ꯏꯟꯗꯤꯌꯥꯒꯤ ꯀꯩꯅꯣ ꯑꯥ ꯄꯣꯁ ꯈꯔ ꯂꯩꯗꯅ ꯁꯝꯅ ꯍꯥꯏꯔꯒ ꯄ꯭ꯔꯁꯤꯗꯦꯟ ꯄ꯭ꯔꯥꯏꯝ ꯃꯤꯅꯤꯁꯇꯔ ꯂꯩꯗꯅ
ꯍꯣꯏ ꯍꯣꯏ
ꯑ ꯑꯗꯨꯒ ꯏꯁꯄꯤꯀꯔ ꯂꯨꯞ ꯑꯗꯨꯒ ꯀꯩꯕ ꯏꯁꯄꯤꯀꯔ ꯂꯩꯔꯦ ꯑꯗꯨꯒ ꯒꯣꯕꯅꯔ ꯂꯩꯔꯦꯗꯅ ꯑꯗꯨꯒ ꯀꯩꯅꯣꯒꯗꯤ ꯈꯪꯕ꯭ꯔꯣ ꯑꯥ ꯑꯦꯇꯣꯔꯅꯤ ꯖꯦꯅꯔꯦꯜ ꯀꯥꯏꯗꯣ ꯈꯪꯕ꯭ꯔꯣ
ꯎꯝ
ꯑꯗꯒꯤ ꯀꯩ ꯐꯥꯏꯅꯥꯟꯁ ꯀꯃꯤꯁꯟꯒꯗ‌ꯣ ꯁꯤꯁꯇꯔ ꯇꯥꯈ꯭ꯔꯕꯣ
ꯍꯣꯏ
ꯑꯗꯨꯒ ꯀ ꯏꯂꯦꯛꯁꯟ ꯀꯃꯤꯁꯟ ꯑꯣꯐ ꯏꯟꯗꯤꯌꯥꯒꯗꯧꯕꯗꯣ ꯈꯪꯕ꯭ꯔꯣ ꯑꯗꯨꯒꯨꯝꯕ ꯃꯌꯥꯝꯗ‌ꯣ ꯈꯪꯇꯤꯟ ꯇꯤꯆꯔꯗꯤ ꯈꯔ ꯑꯥꯏꯗꯤꯌꯥ ꯂꯩꯕ ꯅꯠꯇ꯭ꯔꯣ
ꯈꯔꯥ ꯈꯔꯥꯗꯤ ꯂꯩ
ꯈꯪꯖꯤꯜꯂꯣ ꯈꯪꯖꯤꯜꯂꯣ ꯑꯗꯨ ꯌꯥꯝꯅ ꯈꯪꯗ ꯌꯥꯗꯕꯅꯤ ꯍꯥꯏꯗꯤ ꯄꯣꯂꯤꯇꯤ ꯇꯝꯕꯅꯤꯅ ꯄꯣꯂꯤꯇꯤꯗ ꯀꯩꯀꯩ ꯌꯥꯎꯔꯤ ꯍꯥꯏꯗꯤ ꯑꯥꯔꯇꯤꯀꯜ ꯋꯥꯟ ꯍꯧꯖꯤꯛꯇꯤ ꯑꯥꯔꯇꯤꯀꯜ ꯌꯥꯝꯃꯒꯨꯝ ꯇꯧꯗꯥꯏꯅꯦ ꯐꯣꯔ ꯍꯟꯗ꯭ꯔꯦꯠ ꯁꯤꯛꯁꯇꯤꯒ ꯀꯌꯥꯅꯣꯝ ꯂꯩꯗꯥꯏꯅꯦ ꯑꯗꯨꯒ ꯋꯥꯟꯗꯒꯤꯅ ꯀꯌꯥꯕꯨꯛꯅ‌ꯣ ꯐꯣꯔꯐꯧꯅ ꯑꯩꯈꯣꯏꯒꯤ ꯏꯟꯗꯤꯌꯥꯒꯤ ꯃꯔꯝꯗ ꯑꯣꯏꯗꯥꯏꯅ‌ꯦ ꯇꯦꯔꯤꯇꯣꯔꯤ ꯏꯟꯗꯤꯌꯥ ꯁꯦꯜꯗꯤ ꯚꯥꯔꯠ ꯀꯥꯏꯅ ꯌꯥꯝ ꯌꯥꯎꯗꯥꯏꯅꯦ ꯑꯗꯨꯒ ꯑꯗꯨꯏ ꯃꯈꯥꯗꯅ ꯑꯩꯈꯣꯏꯒꯤ ꯁꯤꯇꯤꯖꯦꯟꯁꯤꯞꯀꯤ ꯃꯇꯥꯡ ꯑꯣꯏꯔꯝꯒꯅꯤ ꯐꯥꯏꯚꯇꯩꯅ ꯑꯦꯂꯕꯦꯟꯐꯧ ꯂ ꯆꯦ ꯄꯣꯛꯂꯧ ꯑꯣꯏꯕꯗꯨꯅ ꯀꯣ
ꯎꯝ
ꯑꯗꯨꯗꯒꯤ ꯐꯥꯏꯚꯇꯒꯤꯅ ꯑꯗꯨꯗ ꯇꯨꯌꯦꯞꯇꯒꯤ ꯅꯪ ꯊꯥꯔꯇꯤꯟꯗꯔ ꯐꯣꯔꯇꯤꯟꯗꯩꯔ ꯑꯗꯨꯗꯥꯏꯗꯩ ꯅ ꯑꯃꯨ ꯅꯪꯒꯤ ꯐꯟꯗꯥꯃꯦꯟꯇꯦꯜ ꯔꯥꯏꯠꯁ ꯂꯥꯛꯑꯅꯤꯗꯅ
ꯎꯝ
ꯑꯗꯨꯒ ꯐꯟꯗꯥꯃꯦꯟꯇꯦꯜ ꯑꯗꯨꯒ ꯔꯥꯏꯠ ꯇꯨ ꯐ꯭ꯔꯤꯗꯝ ꯀꯩꯀꯥ ꯇꯧꯕꯗꯨꯅ ꯅꯪꯒꯤꯥꯔꯇꯤꯀꯜ ꯅꯥꯏꯟꯇꯤꯟꯗꯩꯅ ꯇ꯭ꯋꯦꯟꯇꯤ ꯋꯥꯟꯐꯥꯎ ꯂꯥꯛꯑꯅꯤ ꯀꯣ ꯑꯗꯨꯒ ꯇ꯭ꯋꯦꯟꯇꯤ ꯋꯥꯟꯁꯤꯅ ꯏꯃꯥꯔꯖꯦꯟꯁꯤ ꯁꯤ ꯃꯇꯝꯗꯗꯤ ꯇ꯭ꯋꯦꯟꯇꯤ ꯋꯥꯟꯒꯤ ꯑꯥꯔꯇꯤꯀꯜꯁꯤꯗꯤ ꯑꯝꯇ ꯁꯁꯄꯦꯟꯗꯦꯠ ꯇꯧꯔꯣꯏ ꯀꯥꯏꯅ ꯍꯥꯏꯕꯗꯣ ꯑꯥꯏꯗꯤꯌꯥ ꯂꯩꯕ꯭ꯔꯣ
ꯎꯝ
ꯑꯗꯨꯒ ꯑꯩꯈꯣꯏꯒꯤ ꯇ꯭ꯔꯥꯐꯤꯛꯀꯤꯡꯒꯤ ꯃꯇꯥꯡꯗꯨꯅ ꯇ꯭ꯋꯦꯟꯇꯤ ꯇꯨꯔꯥ ꯇ꯭ꯋꯦꯟꯇꯤ ꯊ꯭ꯔꯤꯗ ꯁ꯭ꯋꯥꯏꯗꯩ ꯂꯩꯗꯥꯏꯅꯦ
ꯀ꯭ꯔꯤ ꯀ꯭ꯔꯤꯒꯤ
ꯍꯥꯏꯗꯤ ꯑꯩꯈꯣꯏꯒꯤ ꯃꯤ ꯆꯥꯏꯜ ꯇ꯭ꯔꯥꯐꯤꯛꯀꯤꯡ ꯀꯩꯀꯥ ꯇꯧꯕꯒꯤ ꯃꯇꯥꯡ ꯌꯥꯎꯋꯤꯗꯅ
ꯑꯣ ꯎꯝ
ꯑꯗꯨꯅ ꯑꯥꯔꯇꯤꯀꯜ ꯀꯩꯅꯣꯗ ꯂꯩꯗꯅ ꯇ꯭ꯋꯦꯟꯇꯤ ꯇꯨꯗꯩꯔ ꯇ꯭ꯋꯦꯟꯇꯤ ꯐꯣꯔ ꯐꯥꯎꯂ ꯑꯗꯨꯃꯥꯏꯅꯃ ꯑꯣꯏꯗꯥꯏꯅꯦ
ꯑꯣ
ꯑꯗꯨꯒ ꯇ꯭ꯋꯦꯟꯇꯤ ꯐꯥꯏꯚꯇꯩꯅ ꯇ꯭ꯋꯦꯟꯇꯤ ꯑꯩꯠ ꯐꯥꯎꯒꯤꯅ ꯅꯪꯒꯤ ꯔꯤꯂꯤꯖꯁꯀꯤ ꯃꯇꯥꯡꯂ ꯀꯩꯅ‌ꯣꯝ ꯑꯣꯏꯗꯥꯏꯅꯦ
ꯑꯣ
ꯑꯗꯨꯃꯥꯏꯅ ꯑꯣꯏꯗꯥꯏꯅ‌ꯦ ꯑꯗꯨꯒ ꯑꯩꯈꯣꯏꯒꯤ ꯀꯣꯟꯁꯇꯤꯇ꯭ꯌꯨꯁꯟꯒꯤ ꯈ꯭ꯋꯥꯏꯗꯒꯤ ꯃꯔꯨꯑꯣꯏꯕ ꯑꯥꯔꯇꯤꯀꯜꯗꯤ ꯊꯥꯔꯇꯤ ꯇꯨꯅꯤꯒ ꯍꯥꯏꯕꯗꯨ ꯁꯤꯁꯇꯔꯗꯤ ꯈꯪꯕ꯭ꯔꯣ
ꯈꯪꯗꯦ
ꯍꯥꯏꯕꯗꯤ ꯁꯨꯃꯥꯏꯅ ꯃꯤ ꯑꯃꯒꯤ ꯐꯟꯗꯥꯃꯦꯟꯇꯦꯜ ꯔꯥꯏꯠ ꯃꯠꯇꯥꯔꯒꯗꯤ ꯁꯨꯄ꯭ꯔꯤꯝ ꯀꯣꯔꯠꯇ ꯋꯥ ꯆꯠꯄ ꯌꯥꯏ ꯀꯩꯅꯣ ꯇꯧꯕꯗꯣ ꯑꯗꯨꯗꯣ ꯀꯔꯤ ꯀꯔꯝꯕꯒꯤ ꯀꯩꯅꯣꯗꯒꯤ ꯄꯣꯛꯈꯠꯄ ꯌꯥꯏ ꯍꯥꯏ ꯇꯥꯔꯒꯗꯤ ꯑꯥꯔꯇꯤꯀꯜ ꯊꯥꯔꯇꯤ ꯇꯨ ꯍꯥꯔꯠ ꯑꯦꯟ ꯁꯣꯜ ꯑꯣꯐ ꯏꯟꯗꯤꯌꯥꯟ ꯀꯣꯟꯁꯇꯤꯇ꯭ꯌꯨꯁꯟ ꯀꯥꯏꯅ ꯍꯥꯏꯗꯣꯏꯁꯤ ꯆꯠꯣꯏ ꯈꯪꯗ꯭ꯔꯤꯕꯣ
ꯑꯣ ꯑꯣ ꯍꯧꯖꯤꯛꯇꯤ ꯅꯤꯡꯁꯤꯡꯈ꯭ꯔꯦ ꯎꯝ ꯎꯝ
ꯑꯥꯔꯇꯤꯀꯜ ꯊꯥꯔꯇꯤ ꯇꯨꯒ ꯃꯥꯟꯅꯕ ꯑꯃꯁꯨ ꯌꯥꯎꯔꯤ ꯇꯨ ꯇ꯭ꯋꯦꯟꯇꯤ ꯁꯤꯛꯁ ꯍꯥꯏꯅꯀꯣ ꯁꯤꯁꯤꯅ ꯑꯩꯈꯣꯏꯒꯤ ꯏꯁꯇꯦꯠ ꯍꯥꯏ ꯀꯣꯔꯠꯇ ꯀꯩꯅꯣ ꯀꯩꯅꯣ ꯇꯧꯕ ꯌꯥꯏ ꯄꯦꯇꯤꯁꯟ ꯊꯥꯕ ꯍꯥꯏꯅ ꯍꯧꯖꯤꯛ ꯑꯩꯈꯣꯏ ꯀꯣꯔꯠꯇ ꯋꯥꯀꯠꯄꯗꯣ ꯑꯗꯨꯒ ꯁꯤꯅ ꯑꯥꯔꯇꯤꯀꯜ ꯊꯥꯔꯇꯤ ꯇꯨꯒ ꯇ꯭ꯋꯦꯟꯇꯤ ꯁꯤꯛꯁꯀꯁꯦ ꯀꯩꯗ ꯈꯦꯠꯅꯒꯦ ꯍꯥꯏꯔꯒꯗꯤ ꯊꯥꯔꯇꯤ ꯇꯨ ꯍꯥꯏꯁꯤꯅ ꯁꯨꯄ꯭ꯔꯤꯝ ꯀꯣꯔꯠꯇ ꯋꯥꯀꯠꯀꯗꯕ ꯑꯣꯡꯂꯤ ꯐꯟꯗꯥꯃꯦꯟꯇꯦꯜ ꯔꯥꯏꯠꯁꯀꯤ ꯃꯇꯥꯡꯗ ꯀꯣ ꯑꯗꯨꯒ ꯇꯨ ꯇ꯭ꯋꯦꯟꯇꯤ ꯁꯤꯛꯁ ꯍꯥꯏꯁꯤꯅ ꯑꯩꯈꯣꯏꯒꯤ ꯏꯁꯇꯦꯠ ꯍꯥꯏ ꯀꯣꯔꯠꯇ ꯑꯗꯨꯒ ꯀꯩ ꯁꯤꯅ ꯐꯟꯗꯥꯃꯦꯟꯇꯦꯜ ꯔꯥꯏꯠꯠꯇꯕꯇꯣꯄ ꯑꯄ ꯃꯦꯇꯔꯁ ꯃꯌꯥꯝꯁꯨ ꯍꯥꯏꯇꯥꯔꯦꯅꯦ ꯃꯥꯅ ꯍꯦꯟꯅ ꯏꯁꯀꯣꯞꯁꯦ ꯆꯥꯎꯕ ꯍꯦꯟꯗꯣꯏꯕꯀꯣ
ꯑꯣ
ꯑꯗꯨꯃꯥꯏꯅ ꯑꯗꯨꯣ ꯈꯪꯕ ꯅꯠꯇ꯭ꯔꯣ ꯁꯤꯁꯇꯔ ꯑꯩꯈꯣꯏꯒꯤ ꯏꯁꯇꯦꯠ ꯑꯃꯗ ꯏꯃꯥꯔꯖꯦꯟꯁꯤꯁꯦ ꯑꯍꯨꯝ ꯊꯝꯕ ꯌꯥꯏ ꯀꯟꯇ꯭ꯔꯤ ꯑꯃꯗ ꯏꯃꯥꯔꯖꯦꯟꯁꯤ ꯑꯍꯨꯝ ꯊꯝꯕ ꯌꯥꯏ ꯑꯩꯈꯣꯏ ꯏꯟꯗꯤꯌꯥꯒꯤ ꯑꯣꯏꯅ ꯑꯗꯨꯗ ꯁꯤꯁꯇꯔꯗꯤ ꯈꯪꯕ ꯅꯠꯇ꯭ꯔꯣ ꯑꯩꯈꯣꯏ ꯃꯅꯤꯄꯨꯔꯗꯁꯨ ꯏꯃꯥꯔꯖꯦꯟꯁꯤꯒ ꯊꯝꯈꯤꯕꯗꯨ ꯈꯪꯍꯧꯕ꯭ꯔꯣ
ꯇꯒꯤ ꯈꯪ ꯍꯧꯗꯦ
ꯈꯪꯍꯧꯗꯤꯌꯥ
ꯈꯪꯉꯍꯧꯗꯤꯌꯦ
ꯑꯣ ꯀꯥꯎꯔꯕ ꯍꯥꯏꯁꯤꯕꯨ ꯄ꯭ꯔꯁꯤꯗꯦꯟ ꯔꯨꯜ ꯍꯥꯏꯕꯗꯣ
ꯍꯣꯏ ꯄꯤꯁꯗꯦꯟꯣꯗꯤ ꯈꯪꯉꯤꯍꯦ
ꯑ ꯄ꯭ꯔꯁꯤꯗꯦꯟ ꯔꯨꯜꯗꯨꯅꯦ ꯍꯧꯖꯤꯛꯀꯤ ꯏꯃꯥꯔꯖꯦꯟꯁꯤ ꯄ꯭ꯔꯣꯚꯤꯖꯟ ꯍꯥꯏꯅ ꯍꯥꯏꯖꯦ ꯑꯍꯨꯝ ꯂꯩ ꯍꯥꯏꯗꯨ ꯈꯪꯗ꯭ꯔꯣ ꯑꯃꯅ ꯑꯥꯔꯇꯤꯀꯜ ꯊ꯭ꯔꯤ ꯐꯤꯞꯇꯤ ꯇꯨ ꯑꯩꯈꯣꯏ ꯃꯅꯤꯄꯨꯔꯗ ꯊꯝꯃꯝꯕꯗꯅ ꯊ꯭ꯔꯤ ꯐꯤꯞꯇꯤ ꯁꯤꯛꯁ ꯀꯥꯏꯅ ꯇꯧꯕꯗꯣ ꯁꯤꯁꯇꯔ ꯈꯪꯗ꯭ꯔꯤ ꯈꯪꯍꯧꯗ꯭ꯔꯕꯣ
ꯈꯪꯍꯧꯗꯦ